ꯇꯥꯔꯕꯣ
ꯆꯥꯗꯔꯤ ꯊꯤꯔꯤꯌꯦ
ꯆꯥꯏ ꯑꯪꯀ ꯎꯝ ꯆꯥꯛ ꯀꯩꯅꯣ ꯇꯧꯒꯦ ꯑꯥ ꯎꯠꯇꯤ ꯊꯣꯡꯉꯦ ꯊꯣꯡꯕꯕꯨꯗꯤ ꯑꯗꯨꯒ ꯁꯤꯡꯖꯨ ꯑꯃ ꯇꯧꯗꯣꯏꯒ ꯇꯍꯧꯔꯤꯕ ꯑꯗꯨꯒ ꯑꯐꯕ ꯁꯤꯡꯖꯨꯗꯤ ꯀꯣꯕꯤ ꯀꯀꯥ ꯇꯧꯔꯒ ꯁꯨꯕꯗꯨꯗꯤ ꯑꯇꯩ ꯅꯠꯇꯦꯗ ꯑꯗꯨꯒ ꯑꯩꯒꯤꯗꯤ ꯑꯗꯨꯃꯥꯏꯅ ꯆꯥꯅꯤꯡꯉꯦ ꯍꯥꯏꯕ ꯃꯣꯏꯒꯤꯕꯨꯗꯤ ꯊꯥꯡꯖꯤꯡꯁꯤꯡꯁꯨ ꯑꯣꯏꯅ ꯇꯧꯗꯩ ꯇꯧꯍꯧꯏ ꯊꯥꯡꯖꯤꯡ ꯑꯔꯣꯕ ꯑꯃ ꯂꯩꯍꯧꯋꯦ ꯑꯗꯨ ꯁꯨꯅꯦꯅ ꯍꯥꯏꯗꯤ ꯊꯥꯡꯖꯤꯡꯗꯤ ꯑꯩꯗꯤꯅ ꯁꯧꯒ꯭ꯔꯤ ꯒꯨꯝꯕ ꯊꯣꯡꯉꯀꯥꯟꯗꯣ ꯑꯗꯨꯕꯨꯗ ꯑꯣꯏꯅ ꯆꯥꯅꯤꯡꯉꯦꯕ ꯊꯥꯡꯖꯤꯟ ꯁꯤꯡꯖꯨꯁꯦ ꯁꯧꯒ꯭ꯔꯤ ꯑꯃ ꯊꯥꯡꯖꯤꯡꯁꯤ ꯖꯨ ꯑꯃ ꯀꯥꯡꯒꯧ ꯑꯃ ꯅꯠꯇ꯭ꯔꯒ ꯕꯣꯔꯥ ꯑꯃ ꯅꯠꯇꯒꯅ ꯄꯥꯛꯅꯝ ꯑꯃ ꯑꯗꯨꯃꯥꯏꯅ ꯇꯧꯕ ꯆꯥꯅꯤꯡꯉꯦꯕ ꯃꯊꯦꯜ ꯌꯥꯝ ꯌꯥꯝꯖꯟꯕ ꯃꯗꯨꯁꯨ ꯑꯩꯗꯤ ꯆꯥꯐꯝ ꯈꯪꯗꯦꯕ
ꯍꯣꯏ ꯅꯤꯡꯊꯝ ꯊꯥꯗꯗꯤ ꯏ ꯅꯤꯡꯊꯝ ꯊꯥ ꯑꯗꯩ ꯀꯥꯂꯦꯟ ꯊꯥꯗꯅꯤ ꯑꯁꯤꯟꯕꯒꯨꯝꯕ ꯀꯩꯒꯨꯝꯕ ꯍꯦꯟꯅ ꯆꯥꯅꯩꯅ ꯆꯥꯕꯁꯨ ꯍꯥꯎꯕ ꯆꯥꯕꯁꯨ ꯆꯥꯛ ꯆꯪꯕ ꯑꯗꯨꯃꯥꯏꯅ ꯑꯣꯏ
ꯃꯥꯅꯦ ꯀꯥꯂꯦꯟꯗꯤ ꯑꯌꯥꯝꯕꯅ ꯑꯁꯤꯟꯕ ꯉꯥꯛꯇ ꯆꯥꯗꯨꯝ ꯍꯥꯎꯁꯨ ꯍꯥꯎꯕꯅꯦꯕ ꯆꯥꯛ ꯆꯪꯕꯅꯦꯕ ꯑꯁꯤꯟꯕ ꯆꯥꯕꯁꯤꯅ ꯈꯃꯦꯟꯁꯤꯟꯅꯤ ꯈꯪꯗꯦ ꯁꯧꯒ꯭ꯔꯤꯅꯤ ꯈꯪꯗꯦ ꯑꯗꯒꯤ ꯅꯣꯏ ꯆꯤꯡ ꯌꯦꯟꯁꯤꯟꯗꯨ ꯌꯥꯝ ꯁꯤꯜꯂꯦ ꯗꯥꯢꯅꯦ ꯑꯗꯨꯁꯨ
ꯁꯤꯟꯕꯅꯤꯅ ꯑꯝꯇ ꯆꯥꯗꯔꯤꯕꯅꯤ ꯍꯥꯎꯁꯨ ꯍꯥꯎꯕꯅꯤ ꯁꯤꯜꯂꯒ ꯀꯣ
ꯎꯝ ꯑꯈꯣꯏꯗꯤ ꯑꯗꯨꯗꯤ ꯆꯥꯗꯤ ꯆꯥꯗꯤꯌꯦ ꯑꯗꯨꯗꯒꯤꯅꯦ ꯅꯣꯡꯃꯥꯡꯒꯥ ꯑꯁꯤꯟꯕꯗꯣ ꯑꯗꯨꯗꯤ ꯆꯥꯔꯦꯕ ꯑꯗꯨꯁꯨ ꯑꯗꯨꯁꯨ ꯁꯧꯒ꯭ꯔꯤ ꯊꯣꯡꯕꯒꯤ ꯇꯥꯏ꯭ꯞ ꯇꯧꯋꯦꯕ
ꯑꯈꯣꯏꯗ ꯉꯥꯍꯥꯎꯋꯥꯢ ꯍꯧꯔꯝꯃꯦꯕ ꯑꯈꯣꯏ ꯍꯤꯡꯒꯣꯜ ꯃꯇꯣꯟꯗ ꯑꯗ ꯃꯣꯏ ꯊꯥꯏꯅ ꯗꯥꯏꯕꯤꯇꯤꯁ ꯅꯥꯕ ꯒꯤ ꯄꯨꯆꯠꯀꯤ ꯏꯁꯤꯡ ꯄꯨ ꯆꯠꯀꯤ ꯂꯩꯅꯥꯗꯣ ꯅꯥꯕꯒꯤ ꯐꯩꯌꯦꯅꯕꯀꯣ ꯍꯦꯛꯄ ꯌꯥꯝ ꯂꯥꯛꯅꯔꯝꯃꯦꯕ ꯍꯧꯖꯤꯛ ꯁꯤꯈ꯭ꯔꯦꯗ ꯖꯒꯥꯗꯣ ꯀꯃꯥꯏꯅ ꯇꯧꯗꯅꯣ ꯈꯪꯗꯦ ꯀꯪꯉ ꯁꯤꯈ꯭ꯔꯦ ꯖꯒꯥꯁꯨ ꯂꯩꯁꯨ ꯂꯩꯇ꯭ꯔꯦ ꯍꯧꯖꯤꯛꯇꯤ ꯌꯨꯝ ꯀꯩ ꯁꯥꯖꯟꯈ꯭ꯔꯥꯕꯅꯤꯅ ꯑꯈꯣꯏ ꯇꯣꯇꯤ ꯃꯈꯣꯡ ꯑꯃ ꯂꯩꯔꯝꯃꯦꯕ ꯑꯗꯨꯒꯤ ꯃꯈꯣ ꯈꯣꯡꯗ ꯍꯧꯔꯝꯕꯅꯦꯕ
ꯑꯈꯣꯢꯖꯨ ꯃꯅꯥ ꯃꯁꯤꯡ ꯌꯥꯝ ꯆꯥꯏ ꯍꯧꯖꯤꯛꯀꯥꯟ ꯑꯁꯤꯟꯕ ꯍꯥꯏꯗꯤ ꯑꯩꯈꯣꯏ ꯃꯃꯣꯏꯅ ꯀꯩꯀꯩꯅ ꯆꯥꯔꯝꯕ ꯑꯁꯤꯟꯕ ꯃꯌꯥꯝꯗꯣ ꯍꯧꯖꯤꯛꯀꯥꯟꯗꯤ ꯀꯩꯁꯨ ꯄꯥꯛ ꯍꯥꯏꯗꯤ ꯆꯥꯔꯁꯨꯀꯣ ꯐꯪꯗꯕꯅꯤ ꯈꯪꯗꯦ ꯀꯩꯅꯣ ꯇꯧꯕꯅꯤ ꯈꯪꯗꯦ ꯑꯁꯤꯟꯕ ꯌꯥꯝ ꯂꯩꯌꯦꯕ ꯍꯥꯟꯅ ꯀꯦꯡꯉꯣꯏ ꯆꯥꯔꯝꯃꯤ ꯁꯧꯒ꯭ꯔꯤ ꯆꯥꯔꯝꯃꯤ ꯑꯗꯒꯤ ꯆꯤꯡꯌꯦꯟꯁꯤ ꯃꯇꯝꯁꯤꯕꯨ ꯍꯥꯏꯕ ꯍꯧꯖꯤꯛꯀꯤ ꯈꯥꯃꯦꯟ ꯑꯁꯤꯟꯕꯤ ꯃꯆꯥ ꯃꯆꯥ ꯆꯦꯔꯤ ꯇꯣꯃꯦꯇꯣ ꯍꯥꯏꯕꯗꯣ ꯑꯗꯨꯅꯦ ꯑꯗꯒꯤ ꯈꯪꯗꯦ ꯌꯥꯝ ꯂꯩꯕꯗꯣ ꯑꯁꯤꯟꯕꯒꯨꯝꯕꯗ ꯆꯥꯕꯗ ꯍꯛꯆꯥꯡ ꯅꯨꯡꯉꯥꯏꯕ ꯇꯥꯏꯞ ꯇꯧꯢ ꯑꯗꯨꯃꯥꯏꯅ ꯇꯧꯋꯦ
ꯅꯪ ꯅꯪ ꯅꯍꯥꯟ ꯈꯥꯃꯦꯟ ꯑꯁꯤꯟꯕ ꯃꯆꯥ ꯃꯆꯥ ꯊꯣꯡꯕꯗꯣ ꯌꯥꯝ ꯍꯥꯎꯋꯦ
ꯍꯥꯎꯔꯝꯒꯅꯤ ꯏꯁꯧ ꯂꯥꯡꯉꯤ ꯉꯩꯗ ꯆꯥꯗꯕꯗꯣ
ꯆꯥꯏꯗꯨꯕꯨ ꯆꯥꯗꯦ ꯀꯥꯏꯅ
ꯑꯩ ꯅꯨꯃꯤꯠꯇꯣ ꯑꯩꯗꯤ ꯉꯥ ꯁꯦ ꯁꯨꯡꯆꯥ ꯆꯥꯗꯕꯅꯤ ꯆꯥ ꯆꯥꯔꯣꯏꯗ ꯃꯥꯏ ꯉꯥꯁꯤꯗꯅ ꯆꯥ ꯆꯥ ꯄꯣꯏ ꯆꯥ
ꯑꯩꯅ ꯍꯥꯞꯄꯗꯗꯤ ꯁꯤꯁꯦ ꯁꯥꯎꯔꯦ ꯈꯪꯗꯅ ꯑꯩꯅ ꯃꯁꯤ ꯉꯥꯒ ꯆꯥꯗ꯭ꯔꯦ ꯁꯥꯎꯔꯦ ꯈꯪꯗꯅ ꯂꯧꯊꯗ꯭ꯔꯦ ꯑꯩꯁꯦ ꯑꯩꯅ ꯂꯧꯗꯔꯗꯤ ꯌꯥꯔꯣꯏꯅ ꯍꯥꯞꯄꯤꯗꯨꯗꯤ
ꯑꯣ
ꯎꯝ ꯆꯥꯡꯁꯤꯗ ꯍꯦꯡꯉꯤ ꯉꯥꯇꯦ ꯍꯥꯏꯕ ꯆꯥꯕꯤꯅꯕꯁꯦ ꯁꯦ ꯐꯔꯛ ꯇꯥꯕꯗꯣ ꯊꯕꯛꯁꯤꯡꯁꯤꯅ ꯌꯥꯗꯕꯅꯤꯅ ꯄꯨꯂꯞ ꯄꯨꯟꯁꯤꯟꯅꯔꯒ ꯑꯃꯨꯛ ꯆꯥꯕꯗꯣ ꯑꯣꯏꯕꯅꯤꯅꯅꯦ ꯊꯕꯛꯇꯣ ꯂꯣꯏꯔꯛ ꯄ ꯉꯥꯏꯕꯗ ꯃꯇꯝꯗꯣ ꯑꯗꯨꯝ ꯊꯦꯡꯕꯅꯦꯕ ꯑꯗꯨꯕꯨꯗꯤ ꯅꯉꯣꯟꯗꯕꯨꯗꯤ ꯂꯥꯝꯕꯕꯨꯗꯤ ꯑꯣꯏꯕ ꯅꯣꯏꯅꯤ ꯉꯟꯅ ꯉꯟꯅ ꯆꯥꯖꯕꯅꯤꯅ
ꯎꯄꯥꯏ ꯂꯩꯇ ꯇꯧꯋꯤꯅꯤꯅꯦ
ꯅꯤꯁꯥꯄ ꯌꯥ ꯀꯅ ꯇꯧꯕ ꯌꯥꯕ ꯊꯕꯛ ꯃꯌꯥꯝ ꯑꯗꯨꯝ ꯑꯃꯁꯨ ꯑꯃꯁꯨ ꯀꯩꯅꯣ ꯇꯧꯅ ꯂꯩ ꯁꯥꯎꯅꯤꯡꯕ ꯍꯥꯏꯇꯥꯔꯦ
ꯑꯗꯣ ꯅꯪꯅ ꯈꯪꯗꯕ ꯑꯃ ꯂꯩꯌꯦꯕ ꯉꯁꯥꯏꯒꯤ ꯑꯩꯈꯣꯏꯒꯤ ꯆꯥꯛ ꯆꯥꯥꯁꯜꯂꯀꯥꯟꯗ ꯑꯃꯨꯛ ꯐꯝꯖꯟꯕꯗꯣ ꯌꯥꯝ ꯋꯥꯏꯌꯦ ꯍꯥꯏꯕ ꯅꯣꯏꯅꯗꯤ ꯈꯪꯗ꯭ꯔꯤꯕ ꯑꯗꯩ ꯐꯝꯗꯗꯅ ꯃꯤꯅꯤꯠ ꯃꯉꯥ ꯇꯔꯥꯗꯪ ꯑꯣꯏꯗꯤ ꯐꯕ ꯄꯨꯡꯂꯣꯝꯗ ꯐꯝꯃꯛꯇꯣꯏꯅꯤꯅꯅꯦ ꯋꯥꯏ ꯍꯥꯏꯕ ꯆꯥꯗ꯭ꯔꯤꯉꯩꯗ ꯐꯝꯈꯤꯕꯅ ꯐꯩꯑꯦꯕ ꯑꯗꯨꯒꯤꯅꯤꯗ ꯅꯪꯅ ꯈꯪꯗꯕꯒꯤꯅꯤ ꯅꯪꯅꯗꯤ ꯆꯥꯛ ꯂꯥꯝꯕꯒꯤ ꯁꯥꯎꯣꯣ ꯁꯥꯎꯅꯤꯡꯉꯤꯕ ꯑꯩꯁꯨ ꯆꯥꯛ ꯂꯥꯝꯃꯗꯤ ꯥꯏꯁꯧ ꯌꯥꯝ ꯂꯥꯡꯕ ꯃꯤꯅꯦ ꯆꯥꯛ ꯂꯥꯝꯕ ꯌꯥꯗꯦ ꯑꯩꯁꯨ ꯑ ꯁꯥꯎꯅꯤꯡꯉꯦ ꯑꯩꯈꯣꯏꯅ ꯍꯣꯡꯅꯤꯡꯉꯣ ꯆꯥꯛ ꯂꯥꯝꯕꯅꯤ ꯀꯔꯝꯕ ꯂꯥꯏꯅꯥꯅꯣ ꯈꯪꯗ꯭ꯔꯦ
ꯊꯥꯎꯗ ꯍꯥꯏꯔꯤꯁ ꯆꯥꯛꯔꯥ ꯑꯃꯗꯤ ꯆꯔꯥ ꯃꯤꯡꯗ ꯊꯥꯎꯕ ꯃꯤꯉꯦ
ꯎꯝ
ꯇꯥꯔꯒꯦꯕꯟꯗ
ꯑꯗꯨꯏ ꯇꯥꯗꯔꯤ ꯑꯩꯁꯨꯅꯦ ꯃꯁꯥꯒꯤꯅꯦ ꯑꯩꯒꯤ ꯎꯈꯣꯏꯕꯩꯅ ꯍꯥꯏꯔ ꯃꯁꯤ ꯆꯥꯛ ꯂꯥꯝꯕꯗꯩ ꯁꯧ ꯂꯥꯡꯒꯅꯤꯀꯣ ꯆꯂꯛꯑꯅꯤ ꯏ ꯀꯋꯥ ꯍꯥꯏꯑꯅꯤ ꯑꯩꯉꯣꯟꯗꯁꯨ ꯃꯥ ꯇꯝꯕꯗ ꯍꯥꯏ ꯌꯥꯎꯗꯣꯏꯅꯦꯕ ꯃꯥꯗꯤ ꯆꯥꯛꯂꯥꯝ ꯌꯥꯗꯕꯅꯤ ꯏꯁꯧ ꯌꯥꯝ ꯂꯥꯡꯕꯅꯦꯕ ꯎꯝ
ꯌꯥꯔꯦꯔꯦꯒꯦ ꯍꯥꯄ ꯍꯥꯄ ꯆꯔꯦꯦ
ꯎꯝ
ꯑꯩ ꯈꯥꯃꯦꯟꯠꯁꯤꯅ ꯌꯥꯝ ꯆꯥꯏ ꯍꯥꯏ ꯑꯗꯨ ꯅꯨꯃꯤꯠꯇ ꯆꯥꯅꯤꯡꯉꯦꯅ ꯍꯥꯎꯁꯨ ꯍꯥꯎꯕ ꯅꯪꯅ ꯊꫭꯡꯕꯩꯔ ꯈꯪꯗꯦ ꯅꯨꯃꯤꯠꯇꫭ ꯍꯝ ꯍꯧꯋꯦ
ꯌꯥꯔꯦꯗ
ꯑꯗꯨꯉꯛꯇꯒꯤ ꯋꯥ ꯅꯠꯇꯦꯗ ꯑꯗꯨ ꯂꯣꯏꯔ ꯃꯇꯨꯡꯗꯅꯦ ꯑꯩꯈꯣꯏ ꯃꯃꯤꯅꯁꯨ ꯑꯃꯨꯛ ꯊꯣꯡꯉꯦ ꯀꯣ ꯅꯣꯡꯅꯤ ꯂꯩꯔꯀꯥꯟꯗ ꯅꯪꯅ ꯄꯨꯔꯛꯄ ꯈꯥꯃꯦꯟ ꯑꯁꯤꯟꯕꯗꯣ ꯍꯥꯎꯋꯦ ꯍꯥꯏꯕ
ꯑꯗꯒꯤ ꯑꯂꯨ ꯑꯉꯥꯡꯕ ꯊꯥꯛꯑꯒ ꯑꯗꯒꯤ ꯍꯣꯔꯦꯟ ꯁꯨꯃꯥꯏꯅ ꯅꯠꯇ꯭ꯔꯒ ꯍ ꯊ ꯌꯥꯝꯅ ꯁꯨꯝꯍꯩ ꯌꯥꯝ ꯂꯥꯛꯑꯦ ꯑꯗ ꯋꯥ ꯁꯤꯠꯂ ꯆꯠꯂꯒ ꯊꯥꯔ ꯊꯣꯡꯉ ꯑꯃ ꯂꯩꯌꯦ ꯊꯧꯕꯥꯜꯗ ꯈꯤꯇꯪ ꯍꯥꯏ ꯑꯌꯥꯕ ꯊꯥꯔꯛ ꯑꯩꯈꫭꯏꯒꯤ ꯃꯆꯨꯗꯣ ꯑꯍꯣꯡꯕꯕꯨꯣꯏ ꯀꯩꯕꯥꯏ ꯇꯧꯔꯒ ꯑꯣꯜꯂꯛꯄ ꯑꯃ ꯂꯩꯕꯅꯦꯕ ꯌꯥꯝ ꯍꯥꯎꯕ ꯑꯃ ꯑꯗꯨꯃꯥꯏꯅ ꯇꯧꯔꯀꯅꯤ ꯍꯥꯏꯗꯤ ꯑꯂꯨ ꯑꯅꯧꯕ ꯒꯨꯝꯕ ꯍꯥꯞꯄꯒ
ꯍꯥꯋꯥꯏ ꯔꯖꯃꯥ ꯊꯣꯡꯕꯕꯨ ꯆꯥꯅꯤꯡꯉꯤꯗ ꯄꯜꯂꯛꯄꯗ
ꯔꯁꯃꯥ ꯆꯥꯗꯕ ꯌꯥꯝ ꯀꯨꯏꯔꯦ ꯍꯟꯗꯛꯇꯩ
ꯊꫭꯏꯗꯤꯡꯗꫭ ꯑꯝꯇ ꯁꯨ ꯊꫭꯏꯗꯤꯡꯗꫭ ꯑꯝꯇꯥ ꯁꯨꯒꯦꯅ ꯇꯧꯕ ꯂꯩꯔꯒ ꯁꯨꯡꯉꯝ ꯍꯦꯛ ꯉꯝꯗꯦ ꯀꯥꯎꯁꯨ ꯀꯥꯎꯕ ꯑꯗꯨꯒꯅꯦ ꯆꯠꯊꯣꯛꯑꯀꯥꯟꯗ ꯂꯩ ꯃꯄꯥꯟ ꯊꯣꯛꯑꯀꯥꯟꯗ ꯅꯤꯡꯁꯤꯡꯉꯛꯇꯦꯕ ꯌꯨꯝ ꯂꯩꯔꯀꯥꯟꯗꯗ ꯅꯤꯡꯖꯪ ꯉꯛꯑꯦ ꯑꯗꯨꯖꯨ
ꯊꫭꯏꯗꯤꯡ ꯁꯨꯒꯥꯏꯕꯖꯦ‌ꯀꯨꯏꯅ ꯊꯝꯌꯥꯗꯕꯅꯤꯗ
ꯌꯥꯗꯦ ꯌꯥꯕꯕꯨꯗꯤ ꯑꯗꯨꯁꯨ ꯉꯧꯊꯣꯛꯑꯒꯅꯦ ꯅꯪꯅ ꯀꯨꯏꯅ ꯊꯝꯕ ꯌꯥꯗꯕꯗꯨꯗꯤ ꯀꯩꯅꯣꯗꯨꯅꯤꯗꯅ ꯄꯨꯔꯥ ꯑꯁꯨꯕ ꯑꯩꯈꯣꯏꯅ ꯃꯣꯔꯣꯛ ꯃꯣꯔꯣꯛ ꯀꯩꯀꯥ ꯑꯗꯒꯤ ꯁꯤꯡ ꯀꯩꯀꯥ ꯍꯥꯞꯄ ꯁꯨꯕꯗꯣ ꯑꯗꯨꯕꯨꯗꯤ ꯀꯨꯏꯅ ꯊꯝ ꯌꯥꯗꯦꯗꯅ ꯑꯗꯨꯒ ꯑꯩꯈꯣꯏꯅ ꯀꯪꯅ ꯇꯧꯔꯨꯔꯕꯗꯨꯗꯤ ꯌꯥꯏ ꯗꯅ ꯑꯗꯨꯗꯤ ꯀꯩꯁꯨ ꯀꯥꯏꯗꯦꯕ ꯀꯪꯅ ꯁꯨꯕꯗꯨꯗꯤ
ꯑꯩꯈꯣꯏꯅ ꯉꯥꯛꯊꯣꯏ ꯊꯝꯕ ꯂꯩ ꯑꯗꯨꯝ ꯀꯩꯅꯣ ꯇꯧ ꯌꯥꯗꯕꯦ ꯑꯩ ꯀꯨꯏꯅ ꯇꯧ
ꯑꯗꯨꯗꯤ ꯑꯗꯨꯝ ꯀꯨꯏꯅ ꯑꯗꯨꯝ ꯊꯝ ꯌꯥꯕꯅꯦꯕ ꯀꯨꯏꯕ ꯍꯥꯏꯗꯤ ꯌꯥꯝ ꯌꯥꯝ ꯀꯨꯏꯅꯕꯕꯨꯗꯤ ꯀꯥꯏ ꯊꯝ ꯌꯥꯅꯤ
ꯑꯗꯨꯒ ꯊꯣꯏꯗꯤꯡ ꯑꯁꯨꯕ ꯍꯥꯏꯅ ꯑꯩꯈꯣꯏꯒꯤ ꯁꯤꯡ ꯊꯥꯛꯇꯅ ꯃꯣꯔꯣꯛ ꯊꯥꯛꯇꯅ ꯊꯨꯝ ꯊꯥꯛ ꯑꯁꯨꯨꯕꯗꯨꯗꯤ ꯑꯗꯨꯗꯤ ꯅꯣꯡꯃ ꯅꯣꯡꯃꯅꯤꯒꯤ ꯋꯥꯅꯤꯗ ꯑꯗꯨꯗꯤ ꯅꯃꯤꯠ ꯅꯤꯅꯤ ꯍꯨꯝꯅꯤꯒ ꯆꯥꯏ ꯄꫭꯟꯇꯦꯗ ꯑꯗꯨꯗꯤ
ꯁꯨꯗ ꯉꯥꯏꯔꯤꯉꯩꯗꯅ ꯈ꯭ꯋꯥꯏ ꯍꯥꯎꯕꯅꯤꯀꯣ ꯍꯥꯎꯕꯗꯤ ꯈꯨꯗꯛꯀꯤ ꯆꯥꯕꯒꯤ ꯑꯣꯏꯔꯗꯤ ꯇꯤꯜꯍꯧꯒ ꯊꯛꯆꯟꯕ ꯌꯥꯏꯌꯦꯕ ꯁꯨꯕꯗ ꯑꯗꯨꯖꯨ ꯃꯥꯍꯥꯎ ꯊꯣꯛ ꯄꯅꯦꯕ ꯆꯥꯅꯤꯡꯉꯦ ꯍꯧꯖꯤꯛ ꯄꯜꯂꯨꯕꯗ ꯅꯪ ꯀꯩꯗꯧꯔꯝꯃꯤꯅꯣ
ꯀꯩꯩꯅ ꯇꯧꯕꯗꯗ ꯌꯦꯖ ꯌꯦꯟ ꯃꯀꯣꯟ ꯍꯣꯡꯗꯣꯛꯄꯗꯨ ꯁꯥꯕ ꯁꯥꯗ꯭ꯔꯕ ꯆꯦꯛ ꯇꯧꯔꯝ ꯅꯥꯒꯟꯕ ꯃꯆꯥ ꯑꯣꯏꯕꯩ
ꯎꯝ ꯐꯅ ꯌꯥꯝ ꯆꯥꯎꯔꯝꯃꯅꯤ
ꯆꯥꯎꯕ ꯆꯥꯎꯔꯦ ꯃꯨꯗꯤ ꯂꯣꯏ ꯄꯥꯜꯂꯦ ꯀꯩꯅꯣꯃꯨꯛ ꯎ ꯅꯍꯥꯟ ꯇꯥꯡ ꯀꯨꯟꯅꯤꯊꯣꯏ ꯂꯧꯕꯅꯦꯕ
ꯎꯝ ꯑꯃꯗꯤ ꯑꯃꯗꯤ ꯂꯩꯈꯤꯗ꯭ꯔꯦꯗꯥꯏꯅꯦ
ꯎꯝ ꯑꯃꯥ ꯂꯩꯒꯤꯗꯔ꯭ꯦ
ꯎꯝ
ꯍꯧꯖꯤꯛ ꯇꯔ ꯇꯔꯥꯅꯤꯊꯣꯏ ꯃꯨꯠ ꯏꯪꯕ ꯌꯥꯗꯦꯕ ꯑꯉꯥꯡ ꯈꯣꯠꯄ ꯇꯧꯕꯗꯤ ꯇꯧꯕꯗꯤ
ꯑꯣ ꯊꯕꯛ ꯏꯪꯈꯥꯡꯗꯣ ꯀꯩꯅꯣ ꯇꯧꯕ ꯆꯠꯇ꯭ꯔꯗꯤ ꯑꯗꯨ ꯏꯅ ꯁꯦꯟꯅꯕꯤꯌꯨ ꯍꯥꯏꯕꯗꯤ ꯂꯣꯏꯅꯦ ꯂꯣꯏꯔꯕꯅꯤ ꯃꯑꯣꯡ ꯃꯔꯤꯟ ꯇꯥꯟꯕꯗꯨꯗꯤ ꯐꯩꯗꯅ ꯑꯗꯨ ꯂꯣꯏꯔꯤꯉꯩꯁꯤꯗ ꯈꯤꯇꯪ ꯌꯥꯝꯅ ꯂꯣꯏꯔꯗꯤ ꯐꯠꯇꯕꯅꯦ ꯃꯐꯝꯗꯨ ꯃꯐꯝꯗꯨ ꯆꯤꯟꯕꯩꯔꯕ ꯑꯁ
ꯌꯥꯝꯅꯕꯗꯨ ꯃꯆꯤꯟꯖꯥꯛꯇ ꯍꯨꯟꯕ ꯉꯝꯗꯕꯒꯤꯅ ꯊꯛꯇ ꯌꯥꯗꯦꯕ ꯃꯣꯏꯗꯤ ꯆꯥꯏꯕ ꯆꯥꯛ ꯇꯣꯡꯉꯥꯟꯅ ꯂꯩꯅꯤꯗꯣ ꯃꯥꯏꯅ ꯇꯧꯕꯅꯤꯗ ꯑꯗꯨꯒꯤꯇ
ꯎꯝ ꯈꯟ ꯅꯛꯅꯔꯗꯤ ꯐꯠꯇꯣꯛꯕ ꯆꯥꯛꯅꯤꯅ ꯁꯤꯖꯅ ꯆꯥꯛꯁꯦ ꯆꯥꯕ ꯂꯦꯝꯕꯅ ꯂꯦꯝꯕꯅ ꯂꯦꯝꯕꯅ ꯂꯪꯊꯣꯛꯐꯝ ꯂꯩꯇꯒꯨꯝ ꯇꯧꯋ ꯗꯁꯕꯤꯟꯗ ꯍꯥꯞꯄ ꯍꯥꯞꯄꯒ ꯑꯗꯨꯝ ꯑꯣꯛꯁꯥ ꯈꯝꯕ ꯂꯄꯗ ꯍꯦꯛ ꯂꯧꯔꯝꯕꯅꯤ ꯍꯧꯖꯤꯛꯀꯥꯟꯗꯤ ꯑꯃꯨꯛ ꯂꯥꯛꯈꯤꯗ꯭ꯔꯤ ꯀꯩꯗꯧꯔꯝꯅꯣ ꯈꯪꯗꯦ
ꯆꯥꯛꯇꯪ ꯊꯣꯡꯕꯁꯤꯅ ꯌꯥꯝ ꯆꯪꯉꯦꯕ ꯍꯥꯏꯕꯗꯤ ꯃꯣꯏꯗꯤ ꯃꯕꯨꯛꯁꯨ ꯌꯥꯝ ꯆꯥꯎꯋꯦꯕ ꯑꯗꯨ ꯆꯥꯛ ꯆꯥꯎꯕꯅꯤꯅ ꯑꯗꯨꯝ ꯄꯤꯖꯅꯉꯥꯏ ꯑꯗꯨꯝ ꯍꯣꯠꯅꯕꯗꯣ ꯑꯗꯨꯗꯒꯤ
ꯑꯗꯨꯅꯦ ꯅꯪꯗꯤ ꯅꯥꯍꯟꯅꯥꯏ ꯀꯩꯅꯣ ꯁꯨꯄꯔꯐꯥꯏꯟꯗꯣ ꯀꯥꯝꯨ ꯀꯥꯝꯃꯨ ꯌꯥꯝ ꯄꯤꯖꯗꯅꯤ ꯌꯦꯟꯗ
ꯊꯥꯑꯣꯏꯅ ꯊꯣꯡꯉꯤꯅꯦ ꯀꯩꯝ ꯆꯥꯝꯗꯕꯤꯗꯀꯣ ꯑꯗꯒꯤ ꯆꯃꯥꯡ ꯑꯃ ꯇꯛꯑꯒ ꯊꯣꯡꯉꯒ ꯄꯤꯖꯕꯗꯣ ꯀꯣꯡꯒꯥꯏ ꯑꯃ ꯍꯥꯏꯕꯗꯤ ꯑꯗꯨꯅꯃꯛꯄꯨ ꯍꯦꯟꯅ ꯀꯩꯅꯣ ꯌꯥꯎꯗꯣꯏꯅꯦꯕ ꯍꯥꯏꯗꯤ ꯃꯣꯏꯗꯗꯤ ꯃꯆꯤꯟꯖꯥꯛꯇꯣ ꯀꯩ ꯍꯥꯏꯅꯤ ꯃꯥꯏ ꯐꯪꯗꯣꯏꯅꯤꯅ ꯑꯗꯨꯃꯥꯏꯅ ꯇꯧꯕ
ꯑꯗꯨ ꯑꯩ ꯅꯤꯡꯁꯤꯡꯉꯛꯏꯦ ꯅꯪꯗꯤ ꯉꯍꯕ ꯑꯩ ꯌꯦꯊꯣꯛ ꯌꯦꯟꯗ ꯆꯥꯛ ꯊꯣꯡꯉꯒ ꯄꯤꯖꯩ ꯑꯩꯅ ꯑꯩꯅ ꯑꯍꯥꯟꯕꯗ ꯅꯣꯛꯏꯅꯤ ꯀꯩꯅꯣ ꯑꯩꯅ ꯌꯦꯗꯤ ꯁꯥꯊꯕ ꯆ ꯌꯥ ꯆ ꯑꯗꯣ ꯀꯩꯅꯣꯗꯤ ꯎ ꯑꯩꯈꯣꯏꯒꯤ ꯀꯩꯅꯣꯁꯤꯗꯤ ꯀꯣ ꯂꯩꯌꯥꯔꯁꯤꯗꯤꯅꯦ ꯌꯥꯝ ꯀꯟꯅꯅꯤ ꯆꯥꯛꯁꯦ ꯃꯣꯏꯅ ꯄꯥꯝꯗꯕ꯭ꯔꯥ ꯈꯪꯗꯦꯕ ꯑꯩꯈꯣꯏꯒꯤ ꯃꯣꯏꯒꯤ ꯃꯣꯏꯒꯤ ꯃꯆꯤꯟꯖꯥꯛꯇꯨꯒ ꯇꯣꯠꯂꯒ ꯇꯧꯔꯒꯗꯤ ꯈꯔ ꯆꯥꯏꯑꯕ ꯑꯗꯨ ꯆꯥꯛ ꯉꯥꯛꯇꯒ ꯊꯥꯕꯅꯤ ꯑꯗꯨ ꯃꯣꯏ ꯏꯊꯤ ꯅꯨꯡꯉꯥꯏ ꯆꯥꯗꯦꯕ ꯑꯍꯥꯡꯉꯒꯤ ꯈꯔ ꯈꯔ ꯈꯣꯡ ꯈꯣꯠꯂꯒ ꯑꯃꯅꯤ ꯆꯥꯃꯅꯦꯗꯤ ꯑꯗꯨꯝ ꯇꯣꯛꯈ꯭ꯔꯅꯤ
ꯍꯣꯏ ꯇ ꯑ ꯆ ꯇ ꯊ ꯃꯤ ꯌꯥ ꯃꯅꯥ ꯑꯃ ꯁꯤꯁꯤꯡ ꯆꯀ
ꯑꯗꯨ ꯑꯗꯨꯅꯤ ꯑ ꯀꯥ ꯀ ꯀꯕꯣ ꯅꯥꯄꯤꯒꯗꯨ ꯍꯦꯛꯑꯒ ꯁꯣꯏꯕ ꯀ ꯑꯗꯨ ꯇꯥꯎꯒꯗ ꯍꯥꯏꯕ ꯇꯗꯅ ꯑꯝꯇ ꯍꯦꯛꯇ꯭ꯔꯦ ꯃꯅꯥ ꯃꯁꯤꯡꯁꯦ ꯑꯔꯩꯕ ꯆꯥꯛꯁꯦ ꯆꯥꯛꯇꯨꯒ ꯆꯤꯡꯀꯨꯞꯇꯨꯒ ꯇꯧꯔꯒꯅꯦ ꯍꯪꯁ ꯍꯤꯡ ꯍꯤꯡꯉꯣ ꯀꯩꯅ ꯅꯪ ꯊꯣꯛꯄ ꯇꯧꯔꯣ ꯅꯝ ꯊꯥ ꯊꯝꯃꯕꯅꯤꯅ ꯇꯟꯇꯟ ꯑꯃꯛꯈ
ꯑꯗꯨ ꯆꯒꯔꯥꯏꯠꯇ ꯀꯗꯤ ꯑꯗꯨꯝꯄꯨꯟ ꯆ ꯆꯅꯤ
ꯎꯝ ꯑꯗꯨ ꯂꯩꯇ꯭ꯔꯗꯤ ꯃꯣꯏ ꯆꯥꯏ ꯍꯥꯏꯕ ꯈꯪꯕ꯭ꯔꯥ ꯂꯩꯇ꯭ꯔꯗꯤꯅꯦ ꯑꯗꯨꯝ ꯊꯥꯔꯝꯕ ꯃꯌꯥꯝꯗꯣ ꯁꯦꯠꯅ ꯂꯩꯔꯝꯗꯣꯏꯅꯦꯕ ꯈꯪꯕ꯭ꯔꯥ ꯑꯗꯨꯒ ꯑ ꯆꯤꯜꯍꯥꯎ ꯊꯦꯡꯅꯦꯕ ꯑꯩꯈꯣꯏꯅ ꯑꯍꯥꯥꯟꯕꯗ ꯌꯥꯝ ꯀꯤꯍꯟꯈ꯭ꯔꯦꯕ ꯑꯩꯅ ꯑꯗꯨꯅꯅꯦꯕ ꯑꯗꯒꯤꯗꯤ ꯍꯤꯟꯖꯥꯡ ꯊꯥꯛꯄ ꯉꯥꯒꯁꯦ ꯃꯣꯏ ꯆꯥꯅꯕ ꯊꯑꯣꯏ ꯊꯝꯃꯕꯅꯤꯅ ꯑꯗꯨ ꯃꯣꯏꯗ ꯄꯤꯖꯗꯣꯏꯅꯦꯕ ꯑꯗꯨꯩ ꯁꯝꯒ꯭ꯔꯤ ꯃꯄꯪꯒꯁꯦ ꯌꯥꯝ ꯆꯥꯏꯑꯕ ꯍꯪꯒꯥꯝ ꯃꯄꯪꯒꯁꯦ ꯑꯗꯨꯁꯨ ꯑꯊꯣꯡꯕꯗꯅꯤꯀꯣ ꯐꯇꯦꯛ ꯀꯣꯏꯗꯣꯛꯅ ꯆꯥꯔꯗꯕ ꯑꯊꯣꯡꯕꯗꯤ ꯄꯥꯝꯃꯤꯕ ꯍꯪꯒꯥꯝ ꯑꯃꯁꯁꯦ ꯑꯊꯣꯡꯕ ꯌꯥꯝ ꯆꯥꯏꯑꯕ ꯃꯣꯏꯅ ꯑꯗꯨꯅꯦ ꯑꯩꯈꯣꯏꯒꯤꯅ ꯍꯥꯏꯗꯤ ꯃꯁꯤ ꯌꯦꯡꯅꯤꯡꯉꯤꯁꯤ ꯁꯦꯟꯊꯥꯛꯑꯅꯤꯀꯣꯅ ꯑꯩꯕꯨꯨꯛ ꯌꯥꯗꯦ ꯃꯣꯏꯅ ꯃꯁꯤꯗ ꯐꯗ꯭ꯔꯪ ꯐꯗ꯭ꯔꯪ ꯐꯗ꯭ꯔꯪ ꯆꯣꯡꯈꯠꯂꯒ ꯃꯆꯤꯟꯁꯤ ꯇꯤꯡꯊꯣꯔꯛꯀꯗꯣꯏꯅꯤ ꯀꯅ ꯃꯆꯤꯟꯖꯥꯛ ꯊꯥꯗ꯭ꯔꯕꯅꯦꯅ ꯈꯪꯉꯦꯕ ꯑꯩ ꯂꯥꯛꯑꯗꯤ
ꯅꯪꯁꯨ ꯅꯨꯡꯇꯤꯒꯤ ꯊꯥꯒꯤ ꯑꯗꯨꯝ ꯇꯧꯋꯅꯣ
ꯊꯥꯒꯦꯅꯣ ꯃꯁꯛ ꯈꯪꯉꯤꯕ ꯅꯣꯡꯃꯝꯗꯤ ꯑꯩꯅ ꯁꯥꯎꯗꯅ ꯑꯩꯅꯅꯦ ꯃꯆꯤꯟꯖꯥꯛ ꯃꯆꯤꯟꯖꯥꯛ ꯆꯥꯕ ꯆꯥꯕꯒꯤ ꯈꯟꯅꯕ ꯅꯠꯇꯕ ꯀꯩꯅꯣꯁꯦ ꯑꯩꯈꯣꯏꯒꯤ ꯌꯦꯔꯨꯝꯁꯦ ꯄꯨꯖꯥ ꯆꯥꯊꯣꯛꯄꯤꯅꯤꯡꯉꯤ ꯃꯣꯏꯅ ꯑꯗꯩ ꯑꯩꯅꯅꯦ ꯆꯩꯗꯨꯅ ꯆꯥꯛ ꯊꯛꯛ ꯊꯤꯜꯂꯒ ꯐꯨꯕ ꯑꯗꯒꯤ ꯑꯗꯨꯒꯤ ꯅꯨꯃꯤꯠꯇꯨꯃ ꯑꯩꯅꯅꯦ ꯃꯆꯤꯟꯖꯥꯛ ꯊꯥꯕ ꯆꯪꯕꯁꯦ ꯃꯣꯏꯅ ꯀꯤꯗꯨꯅ ꯍꯟꯗꯣꯛꯇ ꯑꯗꯨꯝ ꯂꯩꯖꯥꯅꯤ ꯈꯪꯕ꯭ꯔꯥ ꯍꯥꯏꯅ ꯈꯜꯂꯛꯑꯣ ꯃꯣꯏꯁꯤ ꯌꯥꯝ ꯈꯪꯕꯖꯥꯠꯅꯤ ꯃꯣꯏꯁꯨꯅ ꯃꯤ ꯃꯁꯛꯁꯦ ꯈꯪꯕꯖꯥꯠꯅꯦꯅ ꯈꯜꯂꯤꯦ
ꯐꯔꯌꯦ ꯐꯌꯦ ꯊꯝꯗꯤ
ꯑꯣ ꯐꯔꯦ ꯑꯗꯨꯗꯤ ꯑꯩ ꯆꯥꯛ ꯆꯊꯣꯛꯈ ꯑꯗꯨ ꯇꯧꯔꯛꯑꯒꯦ ꯆꯥꯛ ꯂꯖꯜꯂꯦ